ꯅꯪ ꯅꯪꯒꯤ ꯋꯥꯠꯆꯦꯞ ꯋꯥꯠꯆꯦꯞ ꯅꯝꯕꯔ ꯇꯣꯉꯥꯟꯕꯒꯤꯅꯦꯀꯣ
ꯑꯥ ꯍꯣꯏ
ꯑꯁ ꯑꯩꯅ ꯈꯪꯕ ꯑꯁ ꯀꯟꯅꯥ ꯑꯣꯏꯒꯤꯕꯅꯣ ꯈꯟ ꯕꯥ ꯑꯗꯨ ꯒ꯭ꯌꯥꯟ ꯇꯥꯗꯕꯀꯣ ꯅꯝꯕꯔꯗꯣ ꯌꯨꯝꯗꯤ ꯑꯥ ꯑꯩꯒꯤ ꯕꯦꯛꯒ꯭ꯔꯥꯎꯟ ꯃꯈꯣꯟ ꯌꯥꯝ ꯇꯥꯕ꯭ꯔꯥ
ꯎꯝꯍꯝ ꯇꯥꯗꯦ
ꯑꯩꯒꯤꯗꯤ
ꯇꯥꯗꯦ ꯑꯩꯈꯣꯏꯁꯤ ꯌꯨꯝ ꯃꯄꯥꯟꯗ ꯊꯕꯛ ꯁꯨꯕꯒꯤꯀꯣ ꯌꯨꯝꯒꯤ ꯊꯕꯛ ꯌꯥꯝ ꯁꯨꯕꯒꯤ
ꯌꯨꯝꯗꯗꯤ ꯃꯤ ꯃꯤ ꯀꯌꯥꯅꯣ
ꯎꯝ ꯃꯔꯤ
ꯃꯔꯤ ꯕꯕꯥ ꯃꯃꯥꯒ ꯄꯥꯔꯒ
ꯍꯣꯢ
ꯑꯗꯨꯗꯤ ꯗꯗꯥ ꯑꯃ ꯂꯩꯔꯝꯒꯅꯤ ꯅꯪꯅ ꯑꯇꯣꯝꯕꯤ
ꯍꯣꯏ
ꯅꯌꯥꯝꯕꯁꯦ ꯆꯍꯤ ꯀꯌꯥ ꯁꯨꯔꯝꯒꯅꯤ
ꯎꯝ ꯢꯌꯥꯝꯕꯗꯨ ꯊꯔꯠ ꯊꯔꯠ ꯊꯔꯇꯤ ꯁꯨꯈ꯭ꯔꯕ ꯈꯪꯗꯦ ꯃꯥꯗꯨ
ꯑꯣ ꯅꯪꯗꯤ
ꯊꯤꯌꯣ ꯌꯥꯗ꯭ꯔꯦ
ꯑꯦ ꯀꯔꯤꯒꯤ
ꯈꯪꯗꯦ ꯏꯃꯥ ꯈꯣꯏꯅꯗꯤ ꯊꯤꯈ꯭ꯔꯣ ꯍꯥꯏꯕꯅꯦꯕꯀꯣ
ꯀꯣꯏꯕꯗꯤ ꯀꯣꯏꯕ꯭ꯔꯥ ꯀꯣꯏꯕ ꯍꯩꯇꯕꯒꯤꯔꯥ
ꯑꯧ ꯃꯥꯗꯨ ꯏꯀꯥꯏꯒꯟꯕ ꯑꯗꯨꯝ
ꯑꯥ ꯍ ꯍ ꯍ ꯍ ꯅꯪꯅ ꯊꯤꯕꯤꯔꯨꯅꯦ ꯈꯔ ꯑꯥ ꯈꯔ ꯑꯉꯥꯡ ꯑꯣꯏꯕ ꯅꯣꯢꯒꯤ ꯃꯔꯨꯞꯀꯨꯝꯕ ꯊꯤꯕꯤꯈꯣꯅꯦ
ꯏꯁ ꯀꯥꯏꯗꯒꯤ ꯌꯥꯝ ꯁꯥꯊꯤꯕꯅꯦ
ꯑꯦ ꯅꯪꯗꯤ ꯆꯤꯍꯤ ꯀꯌꯥ ꯁꯨꯔꯒꯦ
ꯑꯩꯔꯣ ꯑ ꯇ꯭ꯋꯦꯟꯇꯤ ꯐꯣꯔ
ꯑ ꯆꯥ ꯆꯥ ꯈꯣꯢ ꯕꯦꯠꯆ ꯑꯣꯏꯔꯝꯃꯤꯗ ꯗꯨꯗꯤ
ꯑꯣ ꯅꯪꯁꯨꯔꯥ
ꯑꯥ ꯑꯩꯁꯦ ꯇ꯭ꯋꯦꯟꯇꯤ ꯐꯥꯏꯚ ꯔꯟꯅꯤꯡ ꯑꯣꯏꯔꯦ ꯁꯤ ꯖꯟꯋꯥꯔꯤ ꯌꯥꯋꯦꯅꯤꯀꯣ ꯅꯦꯛꯁ ꯖꯅꯋꯥꯔꯤ ꯌꯥꯎꯔꯗꯤ ꯃꯊꯪ ꯆꯍꯤꯗ ꯇ꯭ꯋꯦꯟꯇꯤ ꯐꯥꯏꯚ ꯁꯨꯔꯅꯤ ꯑꯩꯈꯣꯏ ꯕꯦꯠꯆ ꯑꯣꯏꯔꯝꯃꯦꯀꯣ
ꯎꯝ
ꯀꯣꯂꯦꯖ ꯆꯥꯔꯣ ꯍꯣꯏ ꯍꯥꯏꯔꯣ
ꯑ ꯅꯣꯏꯒꯤ ꯃꯤ ꯌꯥꯝꯕ꯭ꯔꯥ
ꯑꯩꯈꯣꯏ ꯏꯃꯨꯡꯔꯣ ꯑꯩꯈꯣꯏ ꯏꯃꯨꯡꯗꯤ ꯃꯤ ꯌꯥꯝꯃꯦ
ꯎꯝ
ꯃꯤ ꯌꯥꯝꯃꯁꯨ ꯌꯨꯝꯗ ꯃꯤ ꯂꯩꯗꯕ ꯅꯨꯄꯥ ꯃꯔꯤ ꯅꯨꯄꯤ ꯃꯔꯤ
ꯑ ꯀꯥꯏꯅꯣ
ꯍꯥ
ꯑꯟ ꯑꯔ ꯑ ꯑꯁ ꯔꯦꯜꯗꯣ ꯑꯁꯦꯡꯕꯗꯣ
ꯑꯁꯦꯡꯕꯅꯦ
ꯑꯦꯠ ꯀꯣ
ꯃꯥꯅꯦ ꯍꯣꯏ ꯑꯗꯨꯒ ꯂꯣꯏ ꯌꯨꯝ ꯄꯥꯟꯒ꯭ꯔꯦ ꯅꯨꯄꯥ ꯅꯨꯄꯥ ꯃꯔꯤ ꯑꯣꯏꯕꯗꯨ ꯇꯨ ꯊꯥꯎꯖꯟ ꯇ꯭ꯋꯦꯟꯇꯤ ꯐꯣꯔꯗꯔꯥ ꯏꯌꯥꯝꯕ ꯑꯃꯥꯗꯤꯀꯣ ꯈ꯭ꯋꯥꯏꯗꯒꯤ ꯑꯍꯟ ꯑꯣꯏꯕ ꯃꯥꯗꯤ ꯂꯩꯈꯤꯗ꯭ꯔꯦ ꯑꯗꯨꯒ ꯏꯌꯥꯝꯕ ꯑꯅꯤꯗꯨꯗꯤ ꯌꯨꯝ ꯄꯥꯟꯈ꯭ꯔꯦ ꯏꯆꯦ ꯑꯅꯤ ꯌꯨꯝ ꯄꯥꯟꯈ꯭ꯔꯦ ꯏꯅꯥꯎꯅꯨꯄꯤ ꯑꯃ ꯏꯆꯦ ꯑꯃ ꯂꯩ ꯑꯩ ꯃꯊꯛꯇ
ꯑ ꯅꯣꯢ ꯑꯍꯨꯝ
ꯎꯝ
ꯅꯪꯅ ꯂꯥꯁ ꯅꯪꯅ ꯀꯌꯥ ꯁꯨꯕ꯭ꯔꯥ
ꯂꯥꯁ ꯁꯦꯀꯦꯟꯗ ꯅꯨꯄꯥꯗ ꯈ꯭ꯋꯥꯏꯗ ꯒꯤ ꯂꯥꯁ
ꯑꯗꯨ ꯅꯣꯏ ꯅꯨꯡꯉꯥꯏꯔꯝꯅꯤ ꯅꯣꯏꯗꯤ ꯃꯤ ꯌꯥꯝꯕꯅꯤꯅ
ꯃꯤ ꯌꯥꯝꯃꯁꯨ ꯌꯨꯝꯗ ꯃꯤ ꯂꯩꯇꯦ ꯍꯟꯗꯛꯇꯤ ꯍꯥꯏꯕꯗꯤ ꯂꯣꯏ ꯌꯨꯝ ꯄꯥꯟꯂꯒ ꯏꯆꯦꯁꯨ ꯑꯇꯣꯞꯄ ꯈꯨꯟꯗ ꯑꯗꯨꯝ ꯌꯨꯝ ꯄꯥꯟꯕ ꯌꯥꯎꯋꯦ ꯑꯩꯈꯣꯏ ꯑꯗꯨꯒ ꯏꯆꯦꯁꯨ ꯑꯃꯅ ꯑꯩꯒꯤ ꯃꯊꯛꯇꯅ ꯀꯣꯂꯦꯖ ꯀꯥꯕ ꯃꯄꯥꯟ ꯂꯝꯗ ꯆꯠꯈꯤ
ꯀꯩ ꯌꯨꯝꯗ ꯃꯤ ꯂꯩꯇ꯭ꯔꯦꯗ ꯑꯩꯒꯤ ꯃꯇꯛꯇ ꯌꯦꯟꯕ ꯑꯃ ꯃꯥꯒꯤ ꯅꯨꯄꯤꯒ ꯂꯩꯌꯦ
ꯑꯣ
ꯑꯣ ꯑꯇꯩꯈꯣꯏꯗꯤ ꯀꯗꯥꯏ ꯂꯩꯕ꯭ꯔꯥ
ꯀꯩ ꯍꯥꯏꯕ꯭ꯔꯥ ꯌꯨꯝ ꯄꯥꯟꯕꯗꯣ ꯈꯨꯜꯗ ꯂꯩꯌꯦ ꯃꯣꯏꯁꯨ
ꯑꯣ ꯑꯗꯨꯝ ꯄꯨꯟꯅ ꯂꯩꯕ꯭ꯔꯥ
ꯄꯨꯟꯅ ꯂꯩꯇꯦ ꯑꯃꯗꯤ ꯅꯛꯄꯨꯗꯤ ꯅꯛ ꯅꯛꯄꯨꯗꯤ ꯅꯛꯅꯩꯌꯦꯗ ꯌꯨꯝꯗꯣ ꯑꯩꯈꯣꯏ ꯑꯗꯨꯝ ꯅꯦꯛꯁꯇ ꯂꯩꯌꯦꯕ
ꯑꯗꯨꯗꯤ ꯅꯨꯄꯥꯗ ꯄꯥꯟꯗꯕꯗꯣ ꯅꯪ ꯉꯥꯛꯇ ꯑꯣꯏꯔꯦ
ꯎꯝ ꯅꯪ ꯑꯣꯏꯅ ꯄꯥꯜꯂꯁꯤꯔꯣ
ꯈꯣꯢꯗꯤ ꯋꯥꯠꯂꯤ
ꯑꯦ ꯍꯦ ꯍꯦ ꯍꯦ ꯌꯥꯔꯦꯗ ꯅꯨꯄꯤꯕꯨꯗꯤ ꯑꯗꯨꯝ ꯀꯨꯟꯇꯔꯨꯛ ꯀꯨꯟꯇꯔꯦꯠ ꯁꯨꯔꯗꯤꯀꯣ ꯑꯗꯨꯝ ꯄꯥꯟꯕ ꯌꯥꯕꯅꯦ ꯅꯨꯄꯤꯕꯨꯗꯤ ꯑꯦ ꯅꯪ ꯑꯉꯥꯡꯕꯨ ꯌꯥꯎꯔꯝꯕ꯭ꯔꯣ
ꯅꯠꯇꯦ ꯑꯈꯣꯏ ꯂꯩꯀꯥꯏꯒꯤ ꯑꯉꯥꯡꯗꯨ
ꯌꯨꯝ ꯄꯥꯟꯕ ꯃꯤ ꯌꯨꯝ ꯄꯥꯟꯕ ꯃꯤ ꯑꯣꯏꯔꯝꯔꯗꯤ ꯑꯩꯁ ꯍꯦ ꯍꯦ
ꯑꯣ ꯅꯪꯗꯤ ꯑꯥ ꯍꯣꯂꯤꯗꯦꯒꯨꯝꯕꯗ ꯌꯨꯝ ꯆꯠꯇꯕ꯭ꯔꯥ
ꯑꯩꯈꯣꯏ ꯑꯁ ꯍꯟꯗꯛꯁꯦ ꯌꯨꯝ ꯆꯠꯄ ꯅꯨꯡꯉꯥꯏꯇꯕꯀꯣ ꯆꯠꯊꯣꯛ ꯆꯠ ꯆꯠꯁꯤꯟ ꯂꯝꯕꯤ ꯅꯨꯡꯉꯥꯏꯇꯕ ꯑꯗꯨꯒꯤ ꯈ꯭ꯔꯤꯁꯃꯥꯁ ꯀꯨꯝꯕꯗꯤ ꯆꯠꯂꯦ ꯍꯣꯏ ꯑꯗꯨ ꯗꯤꯁꯦꯝꯕꯔꯒꯨꯝꯕꯗ ꯆꯠꯂꯒ ꯂꯣꯏꯔꯦ ꯑꯃꯨꯛ ꯖꯅꯋꯥꯔꯤ ꯐꯦꯕꯋꯥꯔꯤꯗ ꯑꯃꯨꯛ ꯍꯜꯂꯛꯀꯅꯤ ꯅꯣꯏꯔꯣꯝꯗ ꯑꯩꯁꯨ ꯀꯣꯏꯕ ꯆꯠꯅꯤꯡꯉꯦꯅꯦ ꯀꯣꯏꯕ ꯃꯐꯝ ꯌꯥꯝꯕ꯭ꯔꯥ ꯐꯖꯕ ꯃꯐꯝ ꯑꯣ ꯆꯥꯟꯗꯦꯜꯗꯒꯤ ꯀꯥ ꯀꯛꯆꯤꯡ ꯂꯝꯈꯥꯏꯗꯒꯤ ꯀꯥꯏ ꯆꯠꯀꯅꯤ ꯅꯣꯏꯒꯤꯁꯦ
ꯑꯥ ꯀꯛꯆꯤꯡ ꯂꯝꯈꯥꯏꯗꯒꯤ ꯑꯗꯨꯝ ꯁꯇ꯭ꯔꯦꯠꯅ ꯂꯥꯛꯀꯗꯧꯕ ꯀꯛꯆꯤꯡ ꯂꯣꯝꯗ ꯆꯠꯇꯕꯤꯗꯀꯣ ꯁꯇ꯭ꯔꯦꯠꯅ ꯂꯥꯛꯄ
ꯀꯣꯏꯕ ꯃꯐꯝ ꯌꯥꯎꯕ꯭ꯔꯥ ꯑꯗꯣ ꯅꯣꯏꯔꯣꯝꯗ
ꯍꯣꯏ ꯌꯥꯎꯋꯦ
ꯅꯣꯡꯃ ꯀꯣꯏꯕ ꯆꯠꯁꯦ ꯑꯩ ꯑꯃ ꯐꯥꯎ ꯆꯠꯇ꯭ꯔꯦ ꯅꯣꯏꯒꯤꯔꯣꯝꯗ ꯀꯛꯆꯤꯡꯕꯨꯗꯤ ꯌꯥꯎꯋꯦ ꯑꯗꯨꯒ ꯀꯛꯆꯤꯡ ꯂꯝꯈꯥꯏꯕꯨꯗꯤ ꯌꯥꯎꯋꯦ ꯆꯠꯄ ꯐꯪꯗꯦ ꯄꯂꯦꯜꯒ ꯅꯛꯄ꯭ꯔꯥ ꯅꯣꯏꯒꯤ ꯈꯨꯟꯁꯦ
ꯎꯝ ꯄꯂꯦꯜ ꯍꯣꯏ ꯄꯂꯦꯟꯒ ꯅꯛꯑꯦ ꯑꯈꯣꯏꯗꯨ ꯆꯥꯟꯗꯦꯜ ꯅꯠꯇꯦꯕꯀꯣ
ꯎꯝ
ꯑꯥ ꯆꯥꯟꯗꯦꯜꯒ ꯑꯩꯈꯣꯏ ꯈꯔ ꯂꯥꯛꯄꯦꯕ ꯑꯗꯨꯁꯨ ꯃꯤꯅ ꯍꯪꯕ ꯀꯥꯟꯗ ꯑꯗꯨꯝ ꯆꯥꯟꯗꯦꯜ ꯔꯣꯝꯗ ꯑꯗꯨꯝ ꯍꯥꯏꯕꯗꯣ ꯑꯈꯣꯏꯅ ꯐꯥꯔꯁ ꯂꯩꯍꯧꯋꯦꯕ
ꯑꯥ ꯅꯣꯏꯔꯣꯝꯗꯗꯤ ꯑꯩꯗꯤ ꯑꯥꯏꯗꯤꯌꯥ ꯂꯩꯇꯦꯗ
ꯑꯗꯨ ꯅꯪ ꯄꯂꯦꯟ ꯈꯪꯕ꯭ꯔꯣ
ꯈꯪꯗꯦ ꯍꯣꯏ ꯇꯥꯏ ꯄꯥꯂꯦꯜꯗ ꯀꯣꯏꯕ ꯏꯃꯥꯟꯅꯕꯁꯤꯡꯒ ꯑꯗꯨꯝ ꯆꯠꯄꯅꯦꯕ
ꯄꯂꯦꯟ ꯄꯂꯦꯟꯒꯗꯤ ꯌꯥꯝ ꯅꯛꯅꯈ꯭ꯔꯦ
ꯑꯣ ꯅꯣꯡꯃꯥ ꯀꯣꯢꯕ ꯂꯥꯛꯀꯦ
ꯂꯥꯛꯑꯣ ꯑꯗꯨ ꯅꯣꯏꯗꯤ ꯀꯗꯥꯏꯔꯣꯝꯗꯔꯥ
ꯑꯩꯒꯤꯁꯦ ꯅꯣꯅꯦ ꯔꯣꯝꯗꯩꯅꯦ
ꯑꯩꯒꯤ ꯑꯗꯨ ꯑꯥ ꯑꯣ ꯅꯣꯅꯦ ꯑꯦꯛꯖꯦꯛ ꯔꯥ
ꯅꯠꯇꯦꯗ ꯈꯔ ꯅꯣꯅꯦꯗꯒꯤ ꯈꯔ ꯆꯠꯂꯅꯤ ꯇ꯭ꯔꯦꯟ ꯁ꯭ꯇꯦꯁꯟ ꯇ꯭ꯔꯦꯟ ꯁ꯭ꯇꯦꯁꯟ ꯑꯅꯧꯕꯗꯣ ꯈꯪꯕ꯭ꯔꯥ ꯇ꯭ꯔꯦꯟ ꯌꯥꯎꯕꯗꯣ ꯀꯩ ꯍꯥꯏꯕ꯭ꯔꯥ
ꯑꯗꯨꯗꯤ ꯅꯣꯏ ꯂꯥꯞ ꯂꯥꯞ ꯂꯥꯞ
ꯇꯝꯄꯥꯛꯇꯒꯤ
ꯑꯥ
ꯂꯥꯞꯄꯗꯤ ꯂꯥꯞꯄꯦ ꯍꯣꯏ ꯀꯦꯂꯣꯃꯤꯇꯔ ꯆꯥꯝꯃꯒꯨꯝꯕꯀꯣ ꯆꯠꯂꯅꯤ
ꯑꯥꯡ
ꯄꯨꯡ ꯑꯍꯨꯝ ꯈꯛꯇꯅꯦ ꯒꯥꯔꯤ ꯊꯧꯕ
ꯑꯧ ꯑꯗꯨꯗꯒꯤ ꯆꯠꯄꯗꯨ
ꯑꯥ ꯑꯁꯤ ꯇꯝꯄꯥꯛꯇꯒꯤ ꯍꯟꯗꯛ ꯑꯣ ꯑꯗ ꯔꯦꯜꯋꯦꯁ ꯌꯥꯎ ꯇ꯭ꯔꯦꯟ ꯌꯥꯎꯕꯗꯣ
ꯎꯝ
ꯑꯗꯨ ꯃꯐꯝꯗꯨꯅꯦ ꯑꯩꯅ ꯈꯪꯕ꯭ꯔꯥ
ꯑꯥꯡ ꯑꯁꯤꯅ ꯅꯣꯅꯦꯒꯤ ꯑꯥ ꯏꯄꯥꯒꯤ ꯃꯅꯥꯎꯅꯨꯄꯥ ꯑꯃ ꯄꯥꯜꯂꯦꯕꯀꯣ ꯑꯦꯟ ꯅꯣꯅꯦꯒꯤ ꯅꯨꯄꯤ ꯄꯥꯜꯂꯦꯕ
ꯑꯥ
ꯗꯣ ꯃꯥ ꯂꯨꯍꯣꯡꯕ ꯀꯥꯟꯗ ꯑꯃꯔꯛꯇꯤ ꯆꯠꯈ꯭ꯔꯦ ꯑꯗꯣ ꯂꯝꯕꯤꯗꯣ ꯑꯩꯗꯣ ꯒ꯭ꯌꯥꯟ ꯇꯥꯗ꯭ꯔꯕꯗꯣ
ꯑꯣ
ꯒꯥꯔꯤ ꯇꯣꯡꯕ ꯀꯥꯟꯗ ꯀꯣꯛ ꯉꯥꯎꯒꯟꯕ ꯑꯗꯨꯒꯤ
ꯑꯥ
ꯑꯥ ꯍꯟꯗꯛꯇꯤ ꯂꯝꯕꯤ ꯌꯥꯝ ꯐꯔꯕꯅꯦ ꯀꯨꯏꯔꯕꯣ ꯅꯪ ꯆꯠꯄ
ꯎꯝ ꯀꯨꯏꯈ꯭ꯔꯦ ꯑꯗꯨꯀꯥꯟꯗꯗꯤ ꯐꯠꯇ꯭ꯔꯤ
ꯑꯣ ꯍꯣꯏ ꯍꯟꯗꯛꯇꯤ ꯂꯝꯕꯤ ꯌꯥꯝ ꯐꯕꯅꯦ ꯆꯍꯤ ꯀꯌꯥ ꯁꯨꯔꯦ ꯇꯠ ꯆꯠꯄ
ꯀꯨꯏꯈ꯭ꯔꯦ ꯑꯉꯥꯡ ꯑꯣꯏꯔꯤ ꯑꯗꯨꯀꯥꯟꯗꯗꯤ
ꯑꯣ
ꯑꯉꯥꯡ ꯍꯥꯏꯕꯗꯤ ꯑꯣ ꯃꯥꯒꯤ ꯃꯆꯥ ꯐꯥꯎꯁꯨ ꯆꯥꯎꯒꯦ ꯇꯧꯈ꯭ꯔꯦ
ꯑꯗꯨꯗꯤ ꯍꯧ ꯍꯦ
ꯍꯥꯏꯔꯣ
ꯑꯗꯨ ꯅꯣꯏ ꯑꯥ ꯑꯗꯨꯗꯤ ꯅꯪꯖꯦ ꯀꯩꯅꯣ ꯑꯣꯏꯔꯝꯅꯤ ꯅꯣꯏ ꯖꯥꯠꯁꯦ ꯑꯥꯔꯅ ꯍꯧꯕ꯭ꯔꯥ
ꯃꯥꯅꯦ ꯃꯥꯅꯦ ꯍꯣꯏ
ꯌꯥꯝꯃꯦꯀꯣ
ꯑꯣ ꯑꯩꯈꯣꯏꯗꯨꯗꯤ ꯑꯥ ꯑꯗꯨ ꯉꯥꯛꯇꯅꯦ
ꯑꯥ
ꯑꯗꯨꯒ ꯈꯔꯕꯨꯗꯤ ꯑꯇꯣꯞꯄ ꯈꯔꯕꯨꯗꯤ ꯈꯨꯟ ꯑꯅꯛꯄꯗ ꯈꯨꯟ ꯑꯃ ꯑꯅꯤꯕꯨꯗꯤ ꯂꯩꯌꯦ
ꯑꯁꯤꯗꯣ ꯑꯥꯔ ꯌꯥꯝꯃꯦꯕ ꯌꯥꯝꯃꯦꯀꯣ
ꯎꯝ ꯌꯥꯝꯃꯦ ꯂꯣꯏ ꯑꯥꯔ ꯉꯥꯛꯇꯅꯦ
ꯅꯣꯏꯗꯤ ꯅꯣꯏꯗꯤ ꯁꯤ ꯁꯤꯅꯦꯀꯣ
ꯀꯣ ꯅꯪꯅ ꯁꯤꯅꯦ ꯀꯣ
ꯑꯥ ꯍꯣꯏ
ꯁꯤꯗꯣ ꯑꯦꯟꯗ ꯌꯥꯎꯕ꯭ꯔꯥ ꯅꯠꯇ꯭ꯔꯒ ꯇꯣꯉꯥꯟꯕ꯭ꯔꯥ
ꯑꯦꯟꯗꯥ ꯌꯥꯎꯋꯦ
ꯑꯣ ꯑꯈꯣꯏꯗꯤ ꯈꯪꯗꯕꯀꯣ ꯀꯦ ꯑꯣꯏꯔ ꯀꯦ ꯀꯦ ꯑꯣꯏꯔꯝꯕ꯭ꯔꯥ ꯈꯪꯗꯦꯕ ꯀꯦꯕꯨ ꯌꯥꯎꯔꯗꯤ ꯑꯩ ꯅꯪꯉꯣꯟꯗ ꯍꯧꯖꯤꯛ ꯍꯦꯟꯆꯞ ꯇꯧꯔꯅꯤ ꯍꯥ ꯑꯩꯈꯣꯏꯁꯨ ꯑꯦꯟꯗ ꯌꯥꯎꯋꯦ ꯍꯣꯏ
ꯑꯣ
ꯅꯣꯏꯗꯁꯨ ꯑꯦꯟ ꯑꯣ ꯀꯦ ꯀꯦ ꯌꯥꯝ ꯇꯥꯕ꯭ꯔꯥ ꯅꯣꯏꯔꯣꯝꯗ
ꯑꯥ ꯇꯥꯏ ꯍꯣꯏ